ꯎꯝ ꯍꯜꯂꯣ
ꯅꯔꯤꯅꯣ
ꯑꯣ ꯆꯥꯛ ꯇꯣꯛꯄꯒꯤ ꯋꯥꯋꯀꯤꯡ ꯆꯠꯂꯝꯕꯅꯦ ꯁꯤꯁꯇꯔꯗꯤ
ꯀꯗꯤ ꯇ ꯀꯂꯥꯂꯣꯔꯒ ꯀꯝꯅꯤ
ꯑꯣ ꯀꯩ ꯃꯊꯦꯜ ꯇꯧꯔꯒꯦ
ꯅꯁꯤ ꯗ ꯎꯝ ꯀ
ꯀꯩ ꯍꯥꯏꯕꯣ ꯏꯕꯣ ꯐꯤꯆꯔꯒꯤ ꯃꯊꯦꯜꯁꯦ
ꯑꯣ ꯍꯥꯏꯕ ꯑꯣ
ꯑꯦ ꯑꯗꯨꯗꯤ ꯆꯥꯕ ꯌꯥꯕ꯭ꯔꯣ
ꯍꯥꯏꯅꯣ ꯀꯣꯛ ꯍꯥꯏꯕꯅꯦ
ꯑꯣ ꯆꯥꯕ ꯌꯥ ꯌꯥꯔꯝꯗꯧ ꯃꯥꯟꯗꯦ ꯍꯥꯏꯕ ꯍꯟꯁꯥꯡ ꯑꯍꯥꯎꯕ ꯑꯣꯏꯕꯅꯤꯅ
ꯑꯦ ꯑ
ꯒ꯭ꯌꯥꯟ ꯇꯥꯔꯕꯣ
ꯑ ꯍꯣꯏ
ꯑꯣ ꯑꯗꯨꯗꯤ ꯐꯖꯅ ꯆꯥ ꯆꯂꯦ
ꯍ
ꯑꯣ ꯑꯣ ꯍꯤꯆꯟꯅ ꯊꯣꯡꯉꯤꯔꯣ ꯀꯅꯥꯅ ꯊꯣꯡꯉꯤꯅꯣ ꯑꯇꯣꯞꯄꯗꯪꯒ ꯊꯣꯡꯕ꯭ꯔꯣ
ꯏꯃꯥꯅ ꯊꯣꯡꯕꯅꯤꯉꯁꯤ
ꯑꯣ ꯑꯗꯨꯗꯤ ꯑꯍꯥꯎꯕ ꯆꯥꯊꯔꯤꯅꯦꯀꯣ ꯁꯤꯇꯔ ꯑꯣꯏꯗꯤ ꯉꯁꯤꯁꯦ
ꯍꯣꯏ ꯅꯆꯦ ꯎꯝ ꯃꯗꯤ
ꯎꯝ ꯑꯩꯈꯣꯏꯗꯤ ꯍꯥꯎꯇꯦꯅ ꯏꯤꯔꯣꯝꯕ ꯆꯥ
ꯏꯝꯕꯅ ꯍꯥꯎꯒꯅꯤꯗ ꯀꯦꯅ ꯍꯥꯎꯒꯅꯤꯗ
ꯑꯣ ꯀꯩꯔꯣꯝꯃꯒꯗꯤ ꯑꯣꯛꯅꯗꯤ ꯍꯦꯜꯂꯝꯒꯅꯤꯗ
ꯎꯝ ꯕꯨꯀꯤꯡꯇ ꯅ ꯊꯥꯟꯗ ꯇ ꯄꯨꯅꯦ
ꯑꯣ ꯀꯩꯅꯣꯅꯤ ꯁꯨꯃꯥꯡꯗ ꯆꯠꯄꯅꯤ ꯏꯊꯟꯗ ꯆꯠꯄꯅꯤ ꯂꯕꯤ ꯂ ꯂꯝꯕꯤꯗ ꯀꯁꯠꯄꯩ ꯂꯝꯕꯤꯗꯒ ꯆꯠꯄ ꯌꯥꯗꯤꯌꯦ
ꯑ ꯎ ꯁꯗꯤꯔ ꯊꯥꯏꯅꯦ
ꯍ
ꯑꯗꯨꯝꯕ ꯍ ꯆꯂꯒ
ꯅꯨꯡꯉꯥꯏ ꯅꯨꯡꯉꯥꯏꯕ ꯉꯥꯛꯇꯅꯤ ꯁꯤꯁꯇꯔ ꯅꯨꯡꯉꯥꯏꯇꯕ ꯂꯩꯔꯣꯏ
ꯎꯝ
ꯇꯤꯆꯔꯗꯤ ꯋꯥꯔ ꯀꯛꯄ ꯌꯦꯡꯗ꯭ꯔꯣ
ꯌꯦꯡꯉꯦ ꯑꯩꯈꯣꯏꯁꯨ
ꯑꯣ ꯀꯩ ꯇꯤꯝꯗꯒ ꯁꯄꯣꯔꯠ ꯇꯧꯕꯤꯒꯦ
ꯗꯟꯗꯤꯅꯔ
ꯃꯅ ꯂꯩꯅꯃꯤ ꯇꯨꯗꯤꯌꯥ
ꯎꯝ ꯑꯁ ꯉꯔꯥꯡ ꯅꯨꯡꯗꯥꯡꯗꯣ ꯑꯩ ꯁꯞꯄꯣꯔꯠ ꯇꯧꯕ ꯇꯤꯝꯗꯣ ꯄꯣꯏꯑꯦꯕ ꯑꯁ
ꯀꯔꯝꯕ ꯇꯤꯝꯅꯣ ꯖꯄꯥꯟꯜꯂꯣ ꯑꯣ ꯁ ꯑꯗꯨꯗꯤ ꯑꯗꯨꯗꯤ ꯑꯩꯈꯣꯏꯁꯨ ꯅꯨꯡꯉꯥꯏꯇꯦ ꯍꯥꯔꯠ ꯕ꯭ꯔꯣꯀꯟ ꯑꯣꯏ ꯌꯦꯡꯕꯗ
ꯑꯩ ꯀꯩꯅꯣ ꯃꯤꯅꯤꯠ ꯑꯅꯤꯈꯛ ꯂꯥꯏꯕꯗꯨꯗ ꯑ ꯑꯃ ꯣꯜ ꯇꯥꯟꯕꯗꯣ
ꯑꯥ
ꯑ ꯅꯕꯗꯨ ꯋꯥꯏꯗ
ꯑꯁ ꯑꯗꯨꯒꯤ ꯄ꯭ꯂꯦ ꯂꯣꯏꯔꯒ ꯖꯄꯥꯟꯒꯤ ꯄ꯭ꯂꯦꯌꯔ ꯃꯌꯥꯝꯅ ꯀꯞꯄꯗꯣ
ꯑꯩꯈꯣꯏꯁꯨ ꯅꯨꯡꯉꯥꯏꯖꯦ ꯍꯣꯏ ꯌꯦꯡꯗ꯭ꯔ ꯑꯩꯈꯣꯏꯁꯨ ꯅꯨꯡꯉꯥꯏꯖꯩ
ꯃꯥꯅꯦ ꯑꯩꯈꯣꯏꯗꯤ ꯍꯥꯔꯠꯇ ꯅꯠꯇꯅ ꯀꯤꯠꯅꯤꯕꯨꯛ ꯇꯁ ꯇꯧꯋꯦ ꯉꯔꯥꯡꯒꯤꯗꯨꯗꯤ
ꯑ ꯆꯗ ꯄꯝ ꯃꯅꯦ
ꯍꯤꯛꯇꯔꯒꯤ ꯈꯣꯟꯖꯦꯜꯗꯣ ꯈꯇꯪ ꯁꯦꯡꯗꯕ ꯑꯝ ꯌꯥꯎꯏꯀꯣ
ꯅꯦꯔ ꯋꯥꯅꯔꯣ
ꯅ ꯋꯥꯡꯅꯔꯗꯤ ꯈꯪꯗꯦ ꯑꯃꯨꯛ ꯃꯨꯛ ꯃꯥꯡꯉꯦꯕꯀꯣ ꯑꯃꯨꯛꯃꯨꯛꯁꯨ ꯇꯔꯥ ꯑꯃꯨꯃꯨꯛꯁꯨ ꯃꯥꯡꯉꯦ ꯏꯁꯇꯔꯒꯤꯗꯣ ꯏꯌꯥꯔꯄꯤꯤꯁꯀꯨꯝꯕ ꯏꯌꯥꯔꯕꯠꯀꯨꯝꯕ ꯍꯥꯞꯄ꯭ꯔꯣ
ꯍꯥꯞꯇꯦ
ꯑꯣ ꯑꯗꯨꯃꯥꯏꯅ ꯊꯥꯄꯁꯨ ꯇꯧꯋꯦꯕꯀꯣ ꯑꯗꯨꯗ ꯈꯔ ꯁꯤꯁꯇꯔꯒꯤꯁꯗ ꯑꯃꯨꯛꯛ ꯚꯣꯏꯁꯁꯦ ꯑꯃꯨꯛ ꯂꯣ ꯑꯃꯃꯨꯛ ꯑꯣꯏꯕ ꯌꯥꯎꯋꯦꯕꯀꯣ ꯑꯥ ꯑꯗꯨ ꯑꯗꯨꯒꯤ ꯁꯨꯝ ꯍꯪꯖꯔꯛꯏꯕꯅꯤ
ꯉꯁꯤꯗꯤ ꯌꯦꯡꯗꯣꯏꯔꯛꯕꯣ
ꯌꯦꯡꯉꯣꯏꯗ ꯁꯤꯁꯇꯔ ꯋꯥꯏ ꯍꯥꯏꯅꯕꯅꯤ ꯑꯗꯨꯅ ꯑꯥꯔꯖꯦꯟꯇꯤꯅꯥ ꯂꯩꯔꯀꯥꯟꯗꯣꯏ ꯑꯣꯏꯅ ꯌꯦꯡꯒꯦ ꯉꯁꯤ ꯑꯥꯔꯖꯦꯟꯇꯤꯅꯥ ꯂꯩꯕ꯭ꯔꯣ
ꯑ ꯉꯁꯤꯗꯤ ꯅꯋꯦ
ꯑꯣ ꯑꯗꯨꯗꯤ ꯑꯥꯔꯖꯦꯟꯇꯤꯅꯥ ꯂꯩꯔꯀꯥꯟꯗ ꯑꯣꯏꯅ ꯌꯦꯡꯉꯒꯦꯗ ꯁꯤꯁꯇꯔ꯫
ꯑꯗꯨꯗꯤ ꯁꯠꯇꯔꯗꯦꯗ ꯑꯃꯨꯛꯀ ꯁꯅꯔꯅꯤ ꯃꯣꯏꯗꯣ꯫
ꯑꯣ ꯑꯗꯨꯗꯤ ꯌꯥꯝ ꯋꯥꯠꯂꯤꯅ ꯗꯦꯠ ꯐꯣꯔꯗꯅꯤꯀꯣ꯫
ꯍꯣꯏ_ _
ꯑꯣ ꯁꯤꯁꯇꯔꯗꯤ ꯄ꯭ꯂꯦ ꯂꯣꯏ ꯌꯦꯡꯕ꯭ꯔꯣ ꯅꯨ ꯅꯨꯡꯇꯤꯒꯤ꯫
ꯑ ꯁꯤꯁꯇꯔꯗꯤ ꯄ꯭ꯂꯦ ꯂꯣꯏꯅꯃꯛ ꯌꯦꯡꯕ꯭ꯔꯕ ꯋꯜ ꯀꯞꯀꯤ ꯑꯦꯕ꯭ꯔꯤꯗꯦꯗꯥ ꯂꯩꯕ ꯑꯦꯕ꯭ꯔꯤ ꯃꯦꯠꯁꯦ꯫
ꯌꯦꯡꯗꯦꯗ ꯑꯩꯅ ꯁꯄꯣꯠ ꯇꯧꯕ ꯇꯤꯝ ꯁꯥꯟꯅꯔꯗꯤ ꯗꯨꯝ ꯌꯦꯡꯉꯦ ꯅꯇ꯭ꯔꯗꯤ ꯌꯦꯡꯗꯦ꯫
ꯑꯣ ꯑꯗꯨꯅ ꯐꯩꯗꯦ ꯁꯤꯁꯇꯔ ꯂꯣꯏ ꯌꯦꯡꯉꯨꯔꯗꯤ ꯋꯥꯅꯕꯅꯤ꯫
ꯍꯣꯏ ꯋꯥꯅꯕꯅꯦ
ꯎꯝ ꯅꯨꯡꯉꯥꯏꯅ ꯇꯨꯝꯃꯒ ꯌꯦꯡꯅꯤꯡꯕꯗꯣ ꯈꯜꯂꯒ ꯌꯦꯡꯉ ꯂꯣꯏꯔꯦ꯫
ꯎꯝ ꯁꯤꯁꯇꯔꯤ ꯀꯌꯥꯃ ꯈꯪꯅꯔꯒꯦ ꯃꯤ ꯑꯅꯧꯕ꯫
ꯥꯑ ꯈꯡꯗꯦꯗ ꯃꯔꯤ ꯃꯨꯉꯥ
ꯑꯣ ꯑꯗꯨꯅ ꯋꯥꯔꯤ ꯐꯖꯅ ꯁꯥꯊꯔꯦ꯫
ꯑꯁ ꯀꯩꯅꯣ ꯑꯩ ꯏꯃꯥꯟꯅꯕꯤ ꯍꯣꯏꯗ ꯑꯗꯨꯝ ꯁꯥꯟꯅꯕꯅꯦ ꯈꯣꯏ꯫
ꯈꯣꯏꯖꯨ ꯃꯌꯥꯝ ꯃꯌꯥꯝ ꯁꯥꯏꯗ ꯁꯤꯁꯇꯔ ꯫
ꯑꯗꯨꯅ ꯐꯩꯗ꯫
ꯋꯥꯔꯤ ꯃꯈꯟ ꯃꯈꯟ ꯁꯥꯗꯅꯀꯣ꯫
ꯀꯔꯤ
ꯁꯤ ꯑꯥꯎ ꯁꯤꯁꯇꯔ ꯆꯥꯛ ꯇꯣꯛꯄꯩ ꯐꯝꯃꯤ ꯍꯥꯏꯕꯀꯣ꯫
ꯑꯣ ꯁꯤꯇꯔꯗꯤ_ _ ꯀꯩꯅꯣꯒꯗꯤ ꯁꯥꯒꯗꯤ ꯊꯣꯡꯕ ꯍꯩꯔꯝꯗꯧ ꯃꯥꯜꯂꯦ꯫
ꯆꯥꯕ ꯂꯥꯛꯑꯣ
ꯑꯣ ꯌꯥꯏꯌꯦ ꯌꯥꯏꯌꯦ ꯀꯔꯝ ꯀꯥꯟꯗ ꯂꯥꯛꯑꯣ ꯍꯥꯏꯅꯣ꯫
ꯈꯡꯗꯦ ꯑꯗꯨꯒꯤꯗꯤ ꯅꯣꯏꯅ ꯀꯣꯏꯔꯤꯡ ꯀꯣꯏꯅꯤꯡ ꯑ ꯀꯩꯅꯣ_ _ ꯑꯣꯏꯔꯛꯄ ꯀꯥꯟꯗ ꯑꯗꯨꯝ ꯌꯥꯏꯗꯥ ꯑꯈꯣꯏꯗꯤ꯫
ꯑꯣ ꯈꯣꯏꯅ ꯀꯣꯏꯔꯛꯄ ꯌꯥꯕ ꯃꯐꯝꯒꯗꯤ ꯑꯣꯏꯕ꯭ꯔꯣ ꯁꯤꯁꯇꯔ ꯍꯣꯏꯔꯣꯝꯁꯤꯕꯣ꯫
ꯀꯩꯅꯣ ꯂꯝꯕꯤ ꯀꯩꯅꯣ ꯑꯁ_ _ ꯒꯔꯤ ꯆꯠꯄ ꯍꯧꯖꯤꯛꯇꯤ_ _ ꯆꯠꯄ ꯌꯥꯏꯔꫭꯏꯗ ꯑꯈꯣꯏ ꯌꯨꯝꯗ꯫
ꯑ ꯍꯥꯏꯗꯤ ꯑꯈꯣꯏꯗꯤ ꯀꯨꯀꯤꯒ ꯂꯩꯕ ꯂꯩꯇꯕ ꯍꯥꯏꯕꯃꯁꯨ ꯂꯩꯗꯅ ꯀꯣ꯫
ꯍꯣꯏ-ꯍꯣꯏ
ꯑ ꯑꯗꯨꯅ ꯑꯈꯣꯏꯗ ꯂꯥꯛꯄꯗ ꯈꯨꯗꯣꯡ ꯆꯥꯒꯗ꯭ꯔꯥ ꯍꯥꯏꯕꯅꯤꯗ꯫
ꯑꯣ ꯁꯤ ꯀꯩꯅꯣꯒꯨꯝꯕꯗꯤ ꯇꯧꯕ꯭ꯔꯣ ꯁꯤꯁꯇꯔ ꯍꯣꯏꯒꯤꯁꯦ ꯑꯥ ꯃꯐꯝ ꯐꯖꯕ ꯄꯤꯛꯅꯤꯛ ꯏꯁꯄꯣꯠꯀꯨꯝꯕꯒꯗꯤ ꯂꯩꯕ꯭ꯔꯣ꯫ ꯋꯥꯇꯔꯐꯣꯟꯒꯨꯝꯕ ꯂꯩꯌꯦ꯫
ꯍꯣꯏ꯫
ꯑꯣ ꯑꯁ ꯑꯗꯨꯗꯤ ꯌꯥꯝ ꯅꯨꯡꯉꯥꯏꯔꯝꯗꯧ ꯃꯥꯜꯂꯦ ꯁꯤꯁꯇꯔ ꯍꯣꯏꯒꯤ ꯂꯝꯁꯦ꯫
ꯀꯩꯅꯣ ꯅꯣꯡ ꯑꯗꯨꯝ ꯆꯨꯕꯒꯤ ꯂꯩꯕ ꯅꯨꯡꯉꯥꯏꯇꯦ ꯑꯩꯈꯣꯏꯗꯗꯤ
ꯑꯣ ꯑꯁ ꯁꯣꯝꯗꯗꯤ ꯅꯣꯡ ꯀꯧꯅꯔꯗꯤꯅꯤ ꯁꯣꯝꯗꯗꯤ ꯅꯣꯡꯗꯤ ꯌꯥꯝꯅ ꯗꯔꯀꯥꯔ ꯑꯣꯏꯔꯀꯥꯟꯖꯤꯗ ꯑꯗꯨꯗꯤ ꯁꯣꯝꯗ ꯈꯔ ꯊꯥꯔꯛꯑꯣ ꯁꯤꯁ ꯇꯔꯍꯣꯏꯒꯤ ꯅꯣꯡꯗꯣ
ꯍꯧꯖꯤꯛꯁꯨ ꯑꯃꯨꯛꯀ ꯆꯨꯔꯦ
ꯑꯣ ꯑꯩꯈꯣꯏ ꯁꯣꯝꯗꯗꯤ
ꯑꯩꯈꯣꯏ ꯁꯣꯝꯗꯗꯤ ꯆꯨꯗꯕꯅ ꯆꯨꯗꯕꯅ ꯁꯣꯝꯗꯗꯤ ꯁꯥꯕꯅ ꯂꯣꯏꯔꯦ ꯑꯩꯈꯣꯏꯗꯤ ꯃꯩ ꯆꯥꯛꯑꯦ
ꯌꯥꯝ ꯁꯥꯔꯝꯒꯅꯤ ꯅꯣꯢꯗꯤ
ꯎꯝ ꯌꯥꯝ ꯁꯥꯔꯦ ꯅꯣꯡ ꯆꯨꯗꯦ ꯍꯥꯏꯁꯤꯗꯤ ꯁꯤꯁꯇꯔꯅ ꯂꯣꯏꯅ ꯐꯥꯖꯤꯜꯂꯒ ꯂꯩꯔꯝꯃꯦ
ꯑ ꯀꯧꯋꯣ ꯅꯣꯏꯁꯨ
ꯅꯣꯡ ꯈꯔ ꯅꯣꯡꯗꯨ ꯁꯤꯁꯇꯔ ꯍꯣꯏꯗꯒꯤ ꯈꯔ ꯊꯥꯗꯣꯔꯛꯑꯣ ꯅꯠꯇ꯭ꯔꯗꯤ ꯌꯥꯗ꯭ꯔꯦ ꯁꯤꯁꯇꯔ ꯍꫭꯏꯒꯤ ꯀꯩꯅꯣꯗ ꯂꯣꯏꯅ ꯂꯩꯔꯦ
ꯍꯣꯏ ꯑꯗꯨ ꯆꯠꯇꯕꯩ ꯑꯣꯏꯔꯝꯅꯤ
ꯑꯣ ꯑꯩꯈꯣꯏ ꯁꯣꯝꯗꯗꯤ ꯏꯁꯤꯡ ꯂꯩꯇꯗꯅ ꯁꯣꯝꯗ ꯂꯧꯒ ꯍꯧ ꯌꯥꯗꯗꯅ ꯉꯥꯏꯅꯔꯕꯅꯤꯅꯦ ꯅꯨꯡꯁꯥꯒꯁꯤꯅ ꯁꯥꯒꯤꯕꯁꯤꯅ
ꯑꯩꯈꫭꯏꯅ ꯅꯨꯡꯁꯥ ꯁꯥꯗꯕꯅꯤ ꯑ ꯁꯥꯗꯕꯒꯤ ꯀꯩꯅꯣ ꯎꯝ ꯑꯩꯈꯣꯏꯒꯤ ꯀꯩ ꯐꯤ ꯁꯨꯕꯁꯤꯡꯗꯣ ꯀꯪꯗ꯭ꯔꯦ ꯑꯗꯨꯒꯤ ꯑꯁ ꯃꯅꯝ ꯅꯝ
ꯑꯣꯁ ꯑꯣ ꯍꯣꯏꯅꯦ ꯑꯗꯨꯁꯨ ꯆꯨꯝꯃꯤꯅꯦ ꯁꯤ ꯍꯣꯏ ꯑꯣꯟꯅꯔꯦꯅꯦ ꯁꯤꯁꯇꯔꯗꯤ ꯑꯩꯈꯣꯏꯒ ꯀꯟꯗꯤꯁꯟꯖꯦ ꯑꯣꯟꯊꯣꯛꯅꯗ ꯌꯥꯔꯣꯏ ꯑꯗꯨꯗꯤ
ꯍꫭꯏ ꯍꯧꯖꯤꯛꯁꯨ ꯆꯨꯕ ꯍꯧꯔꯦ
ꯑꯣ ꯑꯩꯈꯣꯏꯗꯤ ꯅꯣꯡꯗꯤ ꯆꯨꯗ꯭ꯔꯦꯖꯦ ꯁꯤꯁꯇꯔ ꯀꯨꯏꯔꯦ ꯆꯨꯗꯕ
ꯑꯩꯁꯨ ꯑꯃꯨꯛꯀ ꯔꯤꯒꯨꯂꯔ ꯑꯣꯏꯗꯦ ꯑꯩꯈꯣꯏꯗꯗꯤ ꯀꯣ
ꯑꯣ ꯍꯣꯏ ꯑꯗꯨꯕꯨꯗꯤ ꯅꯣꯡ ꯆꯨꯔꯗꯤ ꯅꯣꯡ ꯆꯨꯕꯗꯤ ꯑꫭꯏꯔꯝꯃꯣꯏ ꯑꯗꯨꯕꯨꯗꯤ ꯑꯩꯈꯣꯏꯁꯨ ꯆꯞ ꯃꯥꯟꯅꯩꯗ ꯁꯤꯗ ꯅꯣꯡ ꯆꯨꯨꯔꯗꯤ ꯑꯩꯈꯣꯏꯁꯨ ꯔꯤꯒꯨꯂꯔꯗꯤ ꯑꯣꯏꯗꯦꯗ ꯅꯣꯡ ꯒꯤ ꯃꯇꯨꯡ ꯏꯜꯂꯦ
ꯅꯣꯡ ꯀꯟꯅ ꯆꯨꯔꯗꯤꯀꯣ
ꯑꯥ
ꯑꯗꯨꯕꯨꯗꯤ ꯑꯩꯈꯣꯏꯖꯨ ꯃꯨꯠꯂꯦ ꯁꯤꯁꯇꯔ ꯍꯣꯏꯒꯤ ꯅꯣꯡ ꯅꯨꯡꯁꯤꯠ ꯅꯣꯡꯕꯨ ꯆꯨꯗꯣꯔꯗꯤ ꯑꯗꯨꯝ ꯃꯨꯠꯊꯠꯂꯦ ꯑꯩꯈꯣꯏꯖꯨ ꯀꯣ
ꯎꯝ
ꯑꯗꯨꯅ ꯁꯤꯁꯇꯔ ꯅꯣꯡ ꯈꯔ ꯊꯥꯕꯤꯔꯛꯎꯅꯦ ꯁꯣꯝꯗ
ꯀꯦ ꯍꯌꯦꯡ ꯊꯥꯕꯤꯔꯧꯔꯣ
ꯎꯝ ꯌꯥ ꯌꯥꯏꯌꯦ ꯅꯣꯡ ꯅꯣꯡ ꯅꯣꯡ ꯅꯣꯡ ꯊꯥꯗꯣꯛ ꯊꯥꯖꯤꯟ ꯈꯔ ꯇꯧꯅꯔꯁꯤ ꯅꯨꯡꯁꯥ ꯈꯔ ꯊꯥꯖꯔꯛꯀꯦ ꯑ ꯇꯥꯏ ꯀꯣ ꯁꯤꯁꯇꯔ
ꯍꯣꯏ ꯇꯥꯏꯌꯦ
ꯑꯣ ꯁꯤꯁꯇꯔꯒꯤꯗꯣ ꯍꯣꯏ ꯅꯦꯠꯋꯥꯛꯁꯦ ꯑꯃꯨꯛꯃꯨꯛ ꯃꯥꯡꯕꯗꯧꯅ ꯇꯧꯏꯀꯣ
ꯑꯣ
ꯅꯣꯡ ꯇꯥꯕꯒꯤ ꯑꯣꯏ ꯁꯥꯠꯂꯥ
ꯑꯥ
ꯅꯣꯡ ꯇꯥꯕꯒꯤ ꯑꯣꯏꯔ ꯑꯥ ꯅꯦꯠꯋꯥꯛꯁꯦ ꯑꯃꯨꯃꯨꯛ ꯇꯠꯄ ꯌꯥꯎꯋꯦꯕꯀꯣ
ꯅꯦꯠꯋꯥꯛꯗꯤ ꯐꯥꯏꯚ ꯖꯤꯅꯦ ꯍꯧꯖꯤꯛ
ꯑꯁ ꯐꯥꯏꯚ ꯖꯤ ꯑꯣꯏꯁꯨ ꯁꯤꯁꯇꯔ ꯇꯥꯗꯕ ꯌꯥꯎꯋꯦ
ꯕꯣꯏꯁ ꯈꯪꯗꯦ ꯑꯗꯨ ꯑꯣꯏꯔꯗꯤ ꯑꯩꯁꯨ
ꯑꯗꯨꯅꯤꯅꯦ ꯅꯣꯡ ꯅꯣꯡ ꯇꯥꯃꯟꯗꯅ ꯅꯣꯡꯅ ꯂꯣꯏ ꯐꯥꯖꯤꯟꯈ꯭ꯔꯕ ꯖꯥꯠꯂꯅꯦ
ꯃꯜꯂꯦꯗ
ꯑꯗꯨꯏ ꯔꯥꯗꯤ ꯈꯪꯗꯦ
ꯎꯝ ꯅꯪꯗꯤ ꯀꯣꯂꯦꯖ ꯀꯥꯔꯤꯔꯣ ꯅꯠꯇ꯭ꯔꯒ ꯀꯔꯤ ꯊꯕꯛ ꯇꯧꯔꯤꯅꯣ
ꯀꯣꯂꯦꯖꯀ ꯀꯥꯗ꯭ꯔꯦꯗ ꯑꯩꯁꯦ ꯀꯣꯂꯦꯖꯀ ꯂꯣꯏ ꯂꯣꯏꯁꯟꯈ꯭ꯔꯦꯗ ꯒ꯭ꯌꯥꯟ ꯇꯥꯅ ꯂꯩꯔꯦ ꯊꯕꯛ ꯑꯃ ꯁꯨꯝ ꯇꯧꯔꯝꯕꯅꯦ
ꯌꯨꯝꯗ ꯑꯗꯨꯝ ꯂꯩꯕ ꯅꯠꯇ꯭ꯔꯣ
ꯌꯨꯝꯗ ꯂꯩꯇꯦꯗ ꯏꯆꯦ ꯆꯠꯊꯣꯛꯑꯦ ꯊꯕꯛ ꯑꯃ ꯂꯩ ꯇꯧꯕꯒꯤꯀꯣ ꯑꯗꯨꯝ ꯅꯨꯡꯊꯤꯟꯗꯗꯤ ꯌꯨꯝꯗ ꯂꯩꯇꯦ ꯆꯠꯊꯣꯛꯑꯦ ꯊꯕꯛ ꯆꯠꯊꯣꯛꯑꯦ ꯍꯥꯏꯒꯗ꯭ꯔꯥ
ꯑꯝ ꯇꯨꯝꯅꯤꯡꯉꯦꯗꯥ
ꯑꯣ ꯏꯆꯦ ꯇꯨꯝꯖꯔꯒꯦꯔꯣ
ꯎ ꯍꯣꯔꯦꯟ ꯇꯧꯔꯤꯁꯦ ꯑꯗꯨꯗꯤ
ꯍꯣ ꯍꯣꯏ ꯌꯥꯏꯆꯦ
ꯎꯝ
ꯊꯝꯖꯔꯣ ꯊꯝꯖꯔꯣ ꯏꯆꯦ ꯑꯗꯨꯗꯤ
ꯍ ꯍꯣ
ꯑꯥ